ꯍꯜꯂꯣ
ꯇꯥꯕ꯭ꯔꯣ
ꯇꯥꯔꯦ ꯅꯨꯡꯉꯥꯏꯔꯤꯕꯣ
ꯏꯁ ꯅꯨꯡꯉꯥꯏꯔꯤꯌꯦ ꯅꯪꯗꯤ ꯆꯥꯛ ꯆꯥꯔꯕꯣ ꯍꯣꯏ ꯑꯩ ꯆꯥꯔꯦ
ꯀꯩ ꯍꯤꯟꯁꯥꯡ ꯆꯥꯒꯦ
ꯑꯁ ꯌꯦꯔꯨꯝ ꯑꯐꯨꯠꯄ ꯑꯣꯏ ꯂꯩꯔꯝꯃꯦ ꯑꯁ
ꯅꯪ ꯂꯩꯔꯗꯤ ꯅꯪꯅ ꯊꯣꯡꯕꯤꯒꯗꯕ
ꯃꯥꯅꯦ ꯑꯥ
ꯈ꯭ꯔꯣ ꯀꯨꯝꯈ꯭ꯔꯣ ꯍꯥꯏꯔꯁꯨ ꯀꯨꯝꯁꯨ ꯀꯨꯝꯃꯛꯇꯦ ꯅꯪꯗꯤ
ꯑꯩꯁ ꯀꯨꯝꯅꯤꯡꯗ꯭ꯔꯦ
ꯂꯧꯕ ꯂꯥꯛꯑꯒꯦ ꯍꯥꯏꯔꯁꯨ ꯌꯥꯗꯦ ꯑꯃꯨꯛꯀ
ꯅꯪ ꯍꯥꯏꯁꯨ ꯍꯥꯏꯇ꯭ꯔꯒ
ꯏꯁ ꯑꯩ ꯍꯥꯏꯈ꯭ꯔꯦ ꯗꯨꯗꯤ ꯂꯧꯕ ꯂꯥꯛꯑꯒꯦ ꯍꯥꯏꯅ ꯂꯧꯕ ꯂꯥꯛꯑꯒꯦ ꯍꯥꯏꯔꯒ ꯅꯪꯅ ꯏꯁ
ꯅꯆꯤꯟꯊꯤꯒꯅꯨ
ꯑꯩ ꯆꯤꯟꯊꯤꯕ ꯍꯩꯇꯦ
ꯑꯣꯏꯕ ꯑꯣꯏꯕ ꯍꯥꯏꯁꯤꯀꯣ ꯃꯆꯤꯟ ꯊꯤꯅꯔꯣꯏꯁꯤꯀꯣ
ꯑꯩ ꯅꯍꯥꯟ ꯂꯧꯕ ꯂꯥꯛꯑꯀꯦ ꯂꯥꯛꯑꯒꯦ ꯍꯥꯏꯔꯤꯗꯗꯤ ꯅꯪꯅ ꯅꯪꯅ ꯊꯥꯖꯗꯕꯒꯤ ꯅꯠꯇ꯭ꯔꯣ ꯑꯗꯨꯗꯣ
ꯑꯁ ꯊꯥꯖꯗꯕꯒꯤ ꯈꯛꯇꯪ ꯅꯠꯇꯔꯦꯅꯦ ꯂꯧꯕꯁꯨ ꯂꯥꯛꯑꯣꯏ
ꯎꯝ ꯂꯥꯛꯑꯒꯦ ꯂꯥꯛꯑꯒꯦ ꯍꯌꯦꯡ
ꯂꯥꯛꯄꯤꯌꯣꯀꯣ
ꯆꯠꯂꯁꯦꯀꯣ
ꯑꯥ ꯆꯠꯂꯁꯦ
ꯎꯝ ꯑꯁ ꯅꯪ ꯑꯃꯨꯛ ꯉꯔꯥꯡ ꯅꯍꯥꯟ ꯇꯦꯛꯁ ꯇꯧꯔꯛꯄꯗꯣ
ꯑꯥ
ꯑꯁ ꯇꯧꯔꯛꯇ꯭ꯔꯗꯤ ꯐꯥꯎꯅꯕ ꯐꯪꯉꯔꯣꯏ ꯑꯁ ꯅꯪ ꯅꯝꯕꯔꯗꯣ ꯊꯤꯕꯅꯦꯕ ꯑꯁꯤꯗ ꯐꯣꯟ ꯑꯇꯣꯞꯄ ꯄꯥꯏꯕꯒꯤꯀꯣ ꯅꯪꯅ ꯈꯔ ꯊꯤ ꯊꯤꯕꯅꯦꯕ ꯊꯤꯕ ꯑꯗꯨ ꯀꯃꯥꯏꯅ ꯊꯤꯁꯤꯔꯥ ꯍꯥꯏꯕꯗꯨ ꯑꯁ ꯈꯪꯗꯅ ꯂꯩꯔꯝꯕꯅꯤ ꯅꯤ ꯑꯗꯨ
ꯎꯝ
ꯃꯔꯛꯇꯅꯦ ꯅꯪꯅ ꯇꯦꯁ ꯇꯧꯔꯛꯄꯗꯣ
ꯎꯝ
ꯌꯥꯝ ꯅꯨꯡꯉꯥꯏꯌꯦꯍꯦ ꯊꯤꯗꯤ ꯊꯤꯕꯅꯦꯕ ꯎꯕ ꯐꯪꯗꯕ ꯑꯩꯗꯣ
ꯑꯣ
ꯅꯝꯕꯔꯗꯣ ꯌꯥꯝꯈ꯭ꯔꯦꯅ ꯒ꯭ꯔꯨꯞꯀꯤꯗ ꯒ꯭ꯔꯨꯞꯇ ꯂꯩꯕꯗꯣ
ꯑꯥ
ꯒ꯭ꯔꯨꯞꯇꯒꯤ ꯑꯃꯨꯛ ꯂꯧꯊꯣꯛꯇꯣꯏꯅꯦꯕ ꯑꯩꯗꯣ ꯐꯣꯟꯗ ꯐꯣꯟꯗ ꯀꯩꯅꯣ ꯁꯦꯞ ꯐꯣꯟꯗꯗꯤ ꯇꯣꯡꯉꯥꯜꯂꯤꯅ
ꯑꯥ
ꯑꯗꯨ ꯑꯣꯏꯕꯒꯤ ꯑꯁ ꯑꯥ ꯑꯥ ꯑꯣ ꯑꯣ ꯄꯥꯅ ꯑꯗꯨꯗ ꯆꯩ ꯂꯥꯛꯀꯅꯤ
ꯅꯪ ꯋꯥꯔꯤꯗꯍ ꯋꯥ ꯍꯥꯏꯕꯗꯣ ꯇꯥꯔꯦ ꯀꯩ ꯇꯥꯔꯤꯅꯦ ꯀꯩꯅꯣ ꯏꯁ ꯐꯔꯛꯇ ꯉꯥꯡꯁ ꯁꯤꯜꯂꯣ ꯍꯥꯏꯔꯣ
ꯐꯒꯤ ꯇꯧꯕꯅꯦ ꯐꯒꯤ ꯇꯧꯕꯅꯦ
ꯎꯝ ꯑꯗꯨꯅꯦꯕ ꯑꯥꯎ ꯆꯥꯗ꯭ꯔꯤꯌꯦ
ꯀꯔꯝ ꯀꯥꯟꯗ ꯆꯥꯗꯣꯏꯅꯣ
ꯀꯔꯝ ꯀꯥꯟ ꯆꯥꯁꯤꯔꯥ ꯍꯥꯏꯔꯒ ꯈꯪꯗ꯭ꯔꯦ ꯆꯥꯛꯁꯨ ꯆꯥꯅꯤꯡꯗ꯭ꯔꯦ ꯑꯩꯕꯤꯁ ꯀꯤꯠ ꯆꯥꯔꯨꯕꯒꯤ
ꯎꯝ ꯎꯝ
ꯕꯤꯁꯀꯤꯠꯇꯣ ꯐꯖꯅ ꯆꯥꯊꯈ꯭ꯔꯦꯕ ꯑꯩꯗꯣ
ꯅꯣꯅꯗꯤ ꯕ꯭ꯔꯦꯛꯐꯥꯁ ꯐꯖꯅ ꯇꯧꯕ ꯃꯥꯜꯂꯦꯅꯦ ꯃꯣꯔꯅꯤꯡꯗꯁꯨ ꯑꯌꯨꯛꯇꯁꯨ ꯍꯥꯏꯗꯤ ꯑꯁ ꯀꯔꯤꯒꯤ ꯀꯔꯤꯒꯤꯔꯀꯣ ꯑꯁ ꯕ꯭ꯔꯦꯛꯐꯥꯁꯁꯦ ꯁꯨꯝꯄꯥꯝ ꯄꯥꯝꯗꯦ
ꯑꯩꯁꯨ ꯇꯧꯗꯦ
ꯑꯁ ꯅ ꯑꯁ ꯏꯃꯥ ꯏꯄꯥꯈꯣꯏꯗꯤ ꯑꯗꯨꯝ ꯆꯥ ꯊꯛꯑꯦ ꯏꯅꯥꯎꯄꯥꯁꯨ ꯆꯥ ꯊꯛꯑꯦ ꯑꯩ ꯁꯨꯡꯊꯛ ꯊꯛꯇꯦ
ꯑꯥ
ꯅꯣꯡꯃꯀꯣ
ꯑꯥ
ꯑꯩ ꯁ꯭ꯀꯨꯜ ꯀꯥ ꯆꯠꯂꯤꯀꯥꯟ ꯆꯠꯔꯤꯀꯥꯟꯗ ꯆꯠꯄ ꯀꯥꯟꯗ ꯑꯌꯨꯛꯇ ꯆꯥꯛ ꯆꯥꯔꯒ ꯆꯠꯂꯅꯤ ꯌꯨꯝ ꯍꯜꯂꯛꯄ ꯀꯥꯟꯗ ꯑꯃꯨꯛ ꯆꯥꯛ ꯆꯥꯗꯣꯏꯅꯦꯕ
ꯑꯣ ꯎꯝ
ꯑꯁ ꯅꯣꯡꯃꯗꯤ ꯇꯟꯗꯣ ꯄꯤꯁ ꯇꯔꯨꯛ ꯆꯥꯔꯒ ꯆꯠ ꯄ ꯑꯁ ꯄꯤꯁꯇꯔ ꯑꯣꯏꯔꯝꯗꯧ ꯃꯥꯜꯂꯦ
ꯑꯥ
ꯆꯥꯛꯁꯨ ꯆꯥꯗ꯭ꯔꯦ ꯑꯗꯨ ꯅꯨꯃꯤꯠꯇꯨꯗꯤ ꯁ꯭ꯀꯨꯜ ꯆꯠꯂꯦ ꯆꯥꯛ ꯆꯥꯗꯕꯤꯗ ꯍꯜꯂꯛꯄꯗꯁꯨ ꯅꯨꯡꯊꯤꯜꯒꯤ ꯆꯥꯛ ꯆꯥ ꯆꯥꯗ꯭ꯔꯦ
ꯑꯥ
ꯑꯁ ꯑꯩꯈꯣꯏ ꯕꯥꯔꯥ ꯂꯩꯔꯤꯀꯥꯟꯗ ꯌꯥꯝꯅ ꯅꯨ ꯅꯣꯛꯁꯨ ꯅꯣꯛꯅꯤꯡꯕ ꯇꯨꯁꯨ ꯇꯨꯀꯠꯆꯕ ꯋꯥꯔꯤ ꯂꯤꯕꯤꯒꯦ ꯀꯣ
ꯑꯥ
ꯍꯥꯟꯅ ꯑꯩꯒ ꯏꯌꯥꯝꯕ ꯏꯕꯥꯅꯤ ꯂꯩꯔꯦꯕ ꯏꯌꯥꯝ ꯏꯌꯥꯝꯕ ꯑꯅꯤꯒ ꯏꯌꯥꯝꯕ ꯑꯅꯤꯒ ꯂꯩꯕꯒꯤ ꯀꯥ ꯊꯪꯅꯕꯗꯣ
ꯎꯝ
ꯅꯣꯏꯔꯣꯝꯗꯒꯤ ꯂꯩꯕꯅꯦꯕ ꯅꯣꯏꯔꯣꯝꯗꯒꯤ ꯅꯣꯏꯔꯣꯝꯗꯒꯤ ꯑꯥ ꯃꯅꯨꯡ ꯆꯪꯉꯒ ꯂꯩꯕꯗꯣ
ꯎꯝ
ꯑꯋꯥꯡꯂꯣꯝꯗ ꯆꯠꯀꯗꯕ ꯂꯝꯕꯤꯔꯣꯝꯗ ꯂꯩꯕ ꯃꯣꯏꯅꯦꯕ
ꯎꯝ
ꯏꯕꯥꯅꯤꯗꯤ ꯊꯦꯡꯅ ꯂꯥꯛꯑꯦꯕ ꯊꯦꯡꯅ ꯂꯥꯛꯄꯗꯣ
ꯎꯝ
ꯑꯩꯅ ꯂꯥꯛꯑꯣ ꯑꯗ ꯌꯨꯝ ꯀꯔꯤ ꯍꯥꯏꯁꯦ ꯌꯨꯝ ꯔꯤꯒꯤ ꯐꯥꯗꯀꯣ
ꯎꯝ
ꯀꯩꯅꯣ ꯇꯨꯅꯤꯈꯣꯛꯇꯣ
ꯎꯝ
ꯃꯁꯛ ꯈꯪꯉꯦꯀꯣ ꯅꯪ ꯎꯡ ꯍꯥꯏꯗꯣ ꯑꯗꯨꯗꯣ ꯍꯧꯔꯒ ꯂꯩꯕ
ꯑꯥ
ꯑꯁ ꯏꯌꯥꯝꯕꯗꯣ ꯃꯣꯏꯗꯤ ꯀꯩꯅꯣꯅꯦ ꯃꯣꯏꯗꯤ ꯄꯨꯡ ꯍꯧꯖꯤꯛꯀꯥꯟꯗꯤ ꯒꯦꯝꯗ ꯁꯥꯟꯅꯕ ꯍꯧꯔꯅꯤ ꯄꯨꯡ ꯕꯥꯔꯣ ꯑꯃ ꯑꯗꯨꯋꯥꯏꯗꯒꯤ ꯆꯥꯛ ꯊꯣꯡꯕ ꯍꯧꯔꯅꯤ ꯑꯃꯨꯛꯀ
ꯎꯝ
ꯅꯨꯡꯗꯥꯡꯒꯤ ꯀꯦꯝ ꯑꯗꯨꯝ ꯁꯅꯥ ꯁꯥꯟꯅꯒꯅꯤ ꯃꯤ ꯑꯍꯨꯝꯃꯨꯛ ꯂꯩꯌꯦ
ꯎꯝ
ꯑꯗꯨꯝ ꯁꯥꯟꯅꯒꯅꯤ ꯆꯥꯛ ꯍꯥꯟꯅ ꯂꯝꯕ ꯃꯤꯁꯤꯡ ꯃꯤꯅꯀꯣ ꯆꯥꯛ ꯊꯣꯡꯗꯣꯏꯅꯤ ꯃꯣꯏꯗꯤ ꯑꯌꯨꯛꯇꯁꯨ ꯍꯧꯒꯠꯂꯣꯏꯌꯦ ꯏꯌꯥꯝꯕ ꯃꯣꯏꯅ ꯒꯦꯝ ꯁꯥꯟꯅꯔꯅꯤ ꯁꯅꯥꯔꯅꯤ ꯏꯌꯥꯝꯕꯅ ꯅꯨꯡꯗꯥꯡ ꯂꯥꯏꯔꯤꯛ ꯄꯥꯕ ꯂꯣꯏꯔꯒ ꯄꯨꯡ ꯇꯔꯥ ꯑꯗꯨꯋꯥꯏꯗꯀꯣ
ꯎꯝ
ꯇꯨꯝꯅꯤꯡꯉꯥꯏ ꯇꯧꯔꯤꯀꯥꯟꯗ ꯃꯄꯥꯟꯗ ꯊꯣꯛ ꯑꯗꯨꯝ ꯊꯣꯛꯑꯦꯅ ꯇꯨꯝꯃ ꯀꯥꯟꯗꯗꯤꯀꯣ ꯇꯨꯝꯅꯤꯡꯉꯥꯏ ꯇꯧꯕ ꯀꯥꯟꯗ ꯑꯌꯥꯝꯕꯗꯣ ꯃꯄꯥꯟꯗ ꯃꯄꯥꯟ ꯇꯧꯕꯗꯣ ꯑꯗꯨ ꯇꯤꯅꯤꯈꯣꯡ ꯃꯄꯥꯟꯗ ꯇꯧꯕ ꯏꯌꯥꯝꯕꯅ
ꯑ
ꯅꯨꯡꯇꯤꯒꯤ ꯇꯧꯔꯒ ꯂꯩꯕꯅꯦꯕ ꯍꯦꯛ ꯂꯥꯛꯄꯗꯒꯤ ꯊꯥ ꯑꯃ ꯑꯅꯤ ꯑꯗꯨꯝ ꯇꯧꯔ ꯂꯩꯔꯦ ꯑꯗꯨ ꯃꯐꯝꯗ
ꯎꯝ
ꯅꯣꯡꯃꯗꯤ ꯃꯣꯏꯁꯨ ꯃꯣꯏ ꯍꯧꯒꯠꯄꯗꯣ ꯄꯨꯡ ꯅꯤꯄꯥꯜ ꯃꯥꯄꯜ ꯇꯔꯥ ꯑꯗꯨꯋꯥꯏꯗ ꯍꯧꯒꯠꯂꯅꯤ ꯃꯣꯏꯗꯣ
ꯎꯝ
ꯍꯧꯒꯠꯂꯒ ꯆꯥꯛ ꯆꯥꯛ ꯊꯣꯡꯔꯅꯤ ꯆꯥꯔꯅꯤ ꯅꯣꯡꯃꯗꯤ ꯏꯌꯥꯝꯕ ꯊꯩꯅꯕ ꯃꯥꯜꯂꯦ ꯑꯁꯇꯅꯤꯀꯣ ꯍꯦꯛꯑꯒ ꯂꯩꯕ ꯃꯥꯜꯂꯦ ꯅꯣꯡꯃꯗꯤ ꯏꯌꯥꯝꯕꯒꯤ ꯃꯤꯠꯇꯨ ꯀꯣ
ꯑꯥ
ꯏꯌꯥꯝꯕ ꯅꯝꯕꯔ ꯋꯥꯟ ꯇꯧꯕ ꯃꯐꯝ ꯇꯧꯕ ꯃꯐꯝꯗꯨ
ꯑ ꯂꯩꯁꯅꯤ ꯍ
ꯑꯗꯨ ꯅꯪ ꯇꯨꯅꯤꯈꯣꯛ ꯃꯄꯨ ꯃꯥꯅ ꯍꯥꯏꯔꯛꯑꯦ ꯑꯁ ꯁꯤꯇꯅꯤꯀꯣ ꯄꯣꯠꯁꯦ ꯌꯥꯝꯅ ꯍꯥꯎꯋꯦ ꯈꯣꯠꯂꯦ ꯍꯥꯏꯕ ꯃꯥꯜꯂꯦꯕ ꯏꯌꯥꯝꯕꯅ
ꯑꯥ
ꯇꯤꯅꯤꯈꯣꯛꯗꯤ ꯑꯩ ꯅꯨꯡꯇꯤꯒꯤ ꯑꯁꯤꯗ ꯃꯄꯥꯟ ꯇꯧꯋꯦ ꯏꯌꯥꯝꯕꯅ ꯍꯥꯏꯕ ꯃꯥꯜꯂꯦ ꯃꯣꯏꯗ
ꯑꯥ ꯑꯥ
ꯑꯗꯨ ꯅꯨꯄꯥꯗꯨꯅ ꯑꯦꯁ ꯅꯪꯁꯤꯗ ꯑꯃꯨꯊꯪ ꯗꯤ ꯑꯃꯨꯛ ꯍꯟꯅ ꯇꯧꯔꯅꯨ ꯑꯁꯤ ꯇꯨꯅꯤꯈꯣꯛꯁꯦ ꯌꯥꯝꯅ ꯍꯥꯎꯋꯦ ꯅꯨꯡꯇꯤꯒꯤ ꯍꯦꯛꯑꯒ ꯆꯥꯔꯒ ꯂꯩꯕꯅꯤ ꯅꯪ ꯃꯇꯥꯡꯁꯤꯗꯤ ꯑꯃꯨꯛ ꯍꯟꯅ ꯇꯧꯔꯅꯤ
ꯏꯌꯥꯝꯕꯗꯤ ꯊꯥ ꯑꯃ ꯍꯦꯟꯅ ꯇꯧꯔꯛꯑꯕꯗꯨ ꯅꯨꯡꯇꯤꯒꯤ ꯇꯧꯔꯒ ꯂꯩ ꯃꯣꯏꯅ ꯅꯨꯡꯇꯤꯒꯤ ꯍꯦꯛꯑꯒ ꯆꯥꯔꯒ ꯂꯩꯕꯗꯨꯣ
ꯑꯥ ꯗꯁꯥꯅꯤꯍꯦ
ꯑꯁ ꯅꯣꯛꯅꯤꯡꯉꯦ ꯅꯣꯛꯅꯤꯡꯉꯦ ꯑꯗꯨꯒ ꯑꯁ ꯅꯣꯡꯃꯁꯨ ꯌꯦꯟ ꯃꯔꯤꯟ ꯁꯦꯝꯃꯒ ꯂꯩꯕ
ꯎꯝ
ꯌꯥꯏꯃꯔꯤꯜ ꯁꯦꯝꯃꯒ ꯂꯩꯕꯗꯨ ꯃꯣꯏ ꯎꯝ ꯌꯨꯝꯕꯨꯒꯤ ꯃꯆꯥꯗꯣ ꯀꯣꯆꯤꯡ ꯂꯧꯋꯦꯕ ꯀ꯭ꯂꯥꯁ ꯁꯚꯦꯟ ꯑꯩꯠ ꯅꯥꯏꯟꯒꯤ ꯂꯧꯋꯦꯕ ꯀꯣꯆꯤꯡ ꯂꯧꯕꯗ ꯑꯁ ꯅꯣꯡꯃꯗ ꯑꯩ ꯔꯨꯝ ꯎꯝ ꯕꯥꯠꯔꯨꯝꯗ ꯑꯩ ꯃꯔꯤꯟꯗꯣ ꯁꯦꯝꯃꯒ ꯂꯩꯕꯅꯦꯕ ꯑꯁ ꯑꯉꯥꯡ ꯃꯌꯥꯝꯗꯣ ꯂꯥꯛꯑꯒ ꯌꯦꯡꯕꯀꯣ ꯃꯣꯏꯗꯤ ꯁꯥꯒꯨꯝꯕꯔ ꯍꯨꯏꯒꯨꯝꯕ꯭ꯔꯥ ꯉꯥꯒꯨꯝꯕ꯭ꯔꯥ ꯈꯟꯕ ꯃꯥꯜꯂꯦ
ꯑꯥ
ꯌꯦꯡꯅꯤꯡꯉꯥꯏ ꯆꯪꯂꯛꯄ ꯆꯪꯂꯛꯒ ꯀꯔꯤ ꯍꯥꯏꯕ ꯑꯦ ꯃꯅꯦ ꯃꯔꯟꯗꯦ ꯍꯥꯏꯔꯒ ꯆ ꯀꯤꯕ ꯋꯥꯅꯤꯗ ꯗꯔꯖꯅꯤꯡꯉꯦ
ꯥꯏꯅꯤꯍꯦ
ꯑꯗꯨꯒꯀꯣ ꯅꯣꯡꯃꯁꯨ ꯃꯣꯏꯗ ꯍꯨꯏ ꯑꯃ ꯂꯩ ꯍꯨꯏ ꯑꯃ ꯂꯩꯌꯦꯕ
ꯑꯥ
ꯌꯥꯝꯅ ꯆꯥꯎꯕ ꯑꯗꯨꯒ ꯃꯤꯁꯨ ꯆꯤꯛꯒꯜꯂꯦ ꯨꯍꯩꯗꯣ ꯌꯥꯝꯅ ꯁꯥꯊꯤꯕꯅꯦꯕ ꯈꯣꯡ ꯃꯣꯏ ꯌꯨꯝꯗ ꯀ ꯃꯤꯇꯣꯞ ꯆꯪ ꯆꯪ ꯌꯥꯗꯦꯀꯣ
ꯑꯥ
ꯃꯣꯏ ꯍꯨꯏꯗꯨ ꯃꯣꯏ ꯍꯨꯏꯗꯨ ꯍꯥꯟꯅ ꯍꯪꯒꯅꯤ ꯃꯣꯏ ꯍꯨꯏ ꯍꯨꯏ ꯏ ꯍꯨꯟꯗꯣ ꯄꯨꯟꯕ꯭ꯔꯥ ꯍꯨꯏꯗꯣ ꯄꯨꯟꯕ꯭ꯔꯥ ꯑꯗꯨꯝ ꯍꯥꯡꯪꯂꯛꯀꯅꯤ ꯃꯣꯏꯅ ꯁꯂꯥꯛ ꯃꯅꯥ ꯃꯁꯤꯡꯗꯨ
ꯑꯥ
ꯅꯣꯡꯃ ꯑꯩꯈꯣꯏ ꯕ꯭ꯔꯣꯏꯂꯔ ꯃꯄꯨꯝ ꯑꯃ ꯂꯧꯋꯦ ꯃꯄꯨꯝꯕ ꯂꯧꯕꯗꯣ ꯕꯠ ꯃꯇꯨꯗꯣ ꯂꯣꯏꯅꯃꯛ ꯐꯩꯗꯣꯛꯑꯒ ꯃꯇꯨꯗꯣ ꯂꯣꯏꯅꯃꯛ ꯐꯩꯗꯣꯛꯑꯒ ꯄ꯭ꯂꯥꯁꯇꯤꯛꯇ ꯌꯣꯞꯄꯒꯗ ꯗꯨꯗ ꯊꯝꯃꯅꯦꯕ
ꯑꯥ
ꯆꯤꯊꯣꯛꯑꯒ ꯂꯣꯏꯅ ꯆꯦꯛꯈꯥꯗ ꯂꯩꯕ ꯆꯁꯨ ꯃꯥꯡꯗꯅꯤ
ꯎꯝ
ꯑꯗꯨ ꯃꯄꯨꯅ ꯑꯃꯨꯛ ꯈꯨꯟꯒ꯭ꯔꯦ ꯊꯝꯈ꯭ꯔꯦ ꯃꯄꯨꯅ ꯃꯄꯨꯗꯨꯣꯥꯎ ꯁꯥꯎꯕꯗ ꯀꯒꯥꯔꯤ ꯍꯨꯏꯔꯛꯑꯁꯤ ꯍꯨꯏꯁꯦ ꯊꯤ ꯊꯤꯕꯅ ꯄꯨꯔꯒ ꯂꯥꯛꯑꯦ ꯐꯠꯇꯕ ꯉꯥꯛꯇ ꯄꯨꯔꯒ ꯀꯔꯤ ꯈꯨꯏꯔ ꯐꯖꯅ ꯁꯥꯎꯔꯒ ꯂꯩꯕ
ꯎꯝ
ꯑꯗꯨ ꯅꯣꯡꯃꯁꯨ ꯃꯄꯨ ꯑꯉꯥꯡ ꯑꯩꯈꯣꯏ ꯊꯪꯅꯕ ꯅꯣꯏ ꯑꯋꯥꯡꯡꯂꯣꯝꯗꯒꯤ ꯐꯖꯅ ꯂꯩꯑꯦ ꯂꯩꯑꯦ ꯍꯥꯏꯕꯗꯣ
ꯎꯝ
ꯑꯩꯁꯨ ꯃꯣꯔꯅꯤꯡꯗ ꯃꯣꯏꯁꯨ ꯏꯁꯩ ꯈꯣꯡꯒ ꯒꯤ ꯒꯤꯇꯔ ꯈꯣꯡꯉꯒ ꯐꯖꯅ ꯂꯩꯕꯅꯦꯕ
ꯎꯝ
ꯑꯝ ꯁꯨꯃꯥꯡꯗꯒꯤ ꯐꯥꯟꯗꯣ ꯎꯒꯤ ꯐꯥꯟꯗꯣ ꯂꯪꯂꯛꯄꯅꯦ ꯌꯨꯝꯗ
ꯂꯥꯡꯂꯛꯄꯗꯨꯣ ꯒꯤꯇꯥꯔ ꯈꯣꯡꯑꯒ ꯂꯩꯕꯁꯤꯡꯅ ꯂꯣꯟꯕ ꯇꯨꯃꯤꯟꯅ ꯂꯦꯞꯈ꯭ꯔꯦ ꯃꯣꯏꯁꯨ
ꯍꯥꯎꯟꯅ ꯀꯔꯤ ꯀꯩꯒꯤꯅꯣ ꯌꯥꯝ ꯂꯥꯡꯉꯁꯦ ꯅꯣꯏ ꯑꯗꯨꯗꯒꯤꯗꯤ ꯃꯣꯏꯁꯨ ꯈꯨꯝꯁꯨ ꯈꯨꯝꯃꯛꯇ꯭ꯔꯦ
ꯎꯝ
ꯑꯗꯨꯃꯤ ꯂꯩꯈꯔꯦ
ꯎꯝ
ꯑꯁꯃꯒꯤ ꯔꯦꯟ ꯈꯨꯐꯝꯗꯣ ꯑ ꯂꯩꯕꯗꯣ ꯇꯨꯝꯅꯤꯡꯕ ꯀꯥꯟꯗꯨꯝ ꯆꯥꯅꯤꯡꯕ ꯀꯥꯟꯗ ꯆꯥꯛ ꯑꯩꯗꯤ ꯑꯗꯨꯃꯥꯏꯅ ꯇꯧꯅꯦ ꯑꯩꯗꯤꯅꯦ ꯔꯦꯟ ꯕꯔꯥꯗ ꯂꯩꯔꯁꯨꯀꯣ
ꯎꯝ
ꯌꯥꯝꯅ ꯂꯥꯡꯕ ꯃꯐꯝꯗ ꯂꯩꯅꯤꯡꯗꯦ
ꯑꯥ
ꯏꯃꯥꯟꯅꯕ ꯌꯥꯝꯕ ꯃꯐꯝꯁꯨ ꯂꯩꯅꯤꯡꯗꯦ ꯕꯔꯥ ꯂꯩꯔꯗꯤ ꯀꯥꯗ ꯆꯪꯈ꯭ꯔꯅꯤ ꯊꯣꯛꯄꯁꯨ ꯍꯩꯔꯔꯣꯏ
ꯎꯝ
ꯅꯣꯡꯃ ꯐꯥꯗꯣꯛꯕ ꯀꯣꯏꯕ ꯈꯣꯠꯄ ꯂꯥꯛꯄꯗꯤ ꯀꯩꯁꯨ ꯀꯥꯏꯕ ꯂꯩꯇꯦ ꯑꯁ
ꯎꯝ
ꯀꯥꯗ ꯆꯪꯉꯅꯤ ꯂꯥꯡꯉꯅꯤ ꯀꯔꯤ ꯑꯁ ꯆꯥꯅꯤꯡꯉꯤꯏꯁꯨ ꯃꯠ ꯇꯝꯁꯨ ꯈꯪꯉꯔꯣꯏ ꯇꯨꯝꯅꯤꯡꯉꯥꯏ ꯃꯇꯝꯁꯨ ꯈꯪꯉꯔꯣꯏ ꯑꯁ ꯕꯔꯥꯗ ꯂꯩꯔꯤꯕꯗꯣ
ꯎꯝ
ꯍꯥꯏꯗꯤ ꯏ ꯊꯟꯗ ꯕꯔꯥꯗ ꯂꯩ ꯏꯊꯟꯗ ꯆꯤꯛꯅ ꯇꯞꯅ ꯂꯩꯅꯤꯡꯉꯦ
ꯎꯝ ꯒ꯭ꯌꯥꯟ ꯇꯥꯕꯩꯅꯦ
ꯑꯁ ꯑꯗꯨꯏ ꯅꯠꯇꯦꯗ ꯑꯁ ꯑꯗꯨꯒꯨꯝꯕ ꯑꯁ ꯄꯥꯝꯗꯗ
ꯎꯝ
ꯑꯩ ꯍꯥꯟ ꯏꯆꯦꯒ ꯂꯩꯕ ꯃꯐꯝ ꯕꯔꯥꯗ ꯀꯣ
ꯎꯝ
ꯀꯔꯤꯅꯣ ꯆꯥꯛ ꯆꯥꯛꯁꯨ ꯅꯝꯗꯦ ꯑꯗꯨꯒ ꯏꯟꯁꯥꯡꯁꯨ ꯁꯣꯏꯗꯦ ꯅꯣꯡ ꯅꯤꯅꯤꯃꯨꯛ ꯊꯝꯃꯁꯨ
ꯑꯣ
ꯁꯣꯏꯗꯕꯤꯗꯀꯣ ꯌꯦꯟꯁꯥꯡꯁꯨ ꯁꯣꯏꯗꯕꯤꯗ ꯄꯨꯝꯝꯂꯛꯀꯅꯤ ꯌꯦꯟ ꯌꯦꯅꯤꯟ ꯅꯣꯡꯅꯤ ꯍꯨꯡꯅꯤ ꯃꯣ ꯂꯩꯥꯏꯔꯁꯨꯀꯣ ꯁꯣꯏꯔꯣꯏꯌꯦ ꯄꯨꯝꯒꯅꯤ ꯑꯗꯨ ꯆꯥꯛ ꯆꯥꯛ ꯊꯣꯡꯕꯁꯨ ꯍꯣ ꯁꯣꯏꯔꯣꯏꯌꯦ ꯅꯝꯃꯣꯏꯌꯦ ꯆꯥꯛꯇꯣ
ꯎꯝ
ꯄꯝꯒꯅꯤ ꯃꯊꯟꯇ ꯄꯣꯨꯝꯂꯛꯀꯅꯤ ꯑꯗꯨꯔꯦꯟꯗꯣ ꯑꯁ ꯏꯪ ꯏꯪꯁꯨ ꯏꯪꯉꯦ ꯌꯥꯝꯁꯨ ꯏꯪꯕꯁꯨ ꯅꯠꯇꯦ ꯀꯔꯤ ꯇꯧ ꯃꯣꯏꯒꯤ ꯆꯥꯛ ꯏꯟꯁꯥꯡꯁꯤꯦ ꯁꯨꯡꯁꯣꯏ ꯁꯣꯏꯗꯕ ꯍꯥꯏꯇꯥꯔꯦꯅꯦ
ꯍꯝ
ꯑꯗꯨ ꯑꯁꯤ ꯈꯨꯟ ꯑꯝ ꯑꯁꯤ ꯈꯨꯟꯗꯗꯤ ꯌꯥꯗꯦ ꯉꯥ ꯉꯁꯤ ꯑꯌꯨꯛꯀꯤꯗꯣ ꯅꯨꯡꯊꯤꯟꯗ ꯆꯥꯕ ꯌꯥꯗꯦ
ꯑꯣ
ꯅꯑꯦ ꯁꯥꯕꯤꯗꯣ
ꯑꯥꯎ
ꯀ꯭ꯔꯤꯝꯗꯣ ꯇꯩꯕꯗꯣ ꯌꯥꯝꯅ ꯄꯩꯁꯥ ꯇꯥꯡꯉꯝꯒꯅꯤꯀꯣ
ꯍꯣꯏ ꯑꯗꯨꯝ ꯈꯔꯗꯤ ꯇꯥꯏ ꯍꯥꯏꯌꯦ
ꯅꯣꯏ ꯃꯦꯀꯥꯞ